ꯄꯨꯔꯣꯏ ꯁꯤꯗꯤ
ꯇꯥꯏꯌꯦ ꯇꯥꯏꯌꯦ ꯆꯥꯛ ꯆꯥ ꯀꯩ ꯍꯤꯟꯖꯥꯡ ꯆꯥꯔꯒꯦ
ꯑꯁ ꯉꯁꯤꯗꯤꯀꯣ ꯑꯂꯨ ꯑꯂꯨꯀꯣ ꯑꯂꯨ ꯅꯦ ꯑꯗꯨꯒ ꯑꯂꯨꯒ ꯃꯊꯦꯟꯁꯦ ꯌꯥꯝꯃꯟꯗꯅ ꯒ꯭ꯌ꯭ꯟ ꯇꯥꯗꯦ ꯑꯂꯨ ꯀꯥꯡꯉꯧꯅꯦ ꯍꯋꯥꯏ ꯆꯝꯐꯨꯠꯅꯦ ꯇꯨ ꯉꯔꯥꯡ ꯏꯟꯁꯥꯡ ꯉꯔꯥꯡꯒꯤ ꯃꯣꯔꯣꯛ ꯃꯦꯠꯄꯒ
ꯁꯦꯁ ꯑꯩꯗꯤ ꯍꯣꯡꯗ꯭ꯔꯤꯍꯦ
ꯑꯊꯦꯡꯉꯦꯀꯣ
ꯍꯥꯥ
ꯈꯥꯔꯗꯤ ꯊꯦꯡꯈ꯭ꯔꯦꯕ ꯍꯧꯒꯠ ꯍꯧꯒꯠꯄꯗꯣ ꯐꯃꯨꯡꯗꯑꯤ ꯊꯣꯛꯇ꯭ꯔꯤꯕ ꯑꯗꯨꯒꯤ
ꯑꯁ.. ꯌꯥꯝ ꯅꯨꯡꯉꯥꯏꯕ ꯄꯨꯟꯁꯤꯔꯣꯜꯅꯦ ꯅꯪꯒꯤꯁꯨ
ꯍꯦ ꯑꯗꯨꯅꯤꯅꯦ
ꯁꯥꯗꯕ꯭ꯔꯣ
ꯑꯩ ꯁꯥꯕꯒꯤꯅꯦ ꯂꯦꯡꯅꯤꯡꯗꯕ ꯁꯥꯕꯒꯤ ꯑꯗꯨꯒꯤ ꯇꯟꯕꯒꯤ ꯑꯗꯨꯝ ꯐꯝꯃꯒ ꯂꯩꯕ
ꯑꯩ ꯁꯥꯃꯟꯕꯒꯤ ꯂꯦꯡꯉꯒ ꯍꯥꯏꯗꯤ ꯐꯃꯨꯡꯗ ꯂꯩꯕꯗꯣ ꯍꯦꯟꯅ ꯁꯥꯏꯌꯦꯕ ꯑꯗꯨꯒꯤ ꯂꯦꯡꯉꯒ ꯂꯩꯔꯤꯅꯦ
ꯐꯃꯨꯡ ꯅꯠꯇ꯭ꯔꯗꯤ ꯃꯐꯝ ꯂꯩꯇ꯭ꯔꯦꯅꯦ
ꯑꯁꯦꯡꯕ ꯑꯦ ꯈꯨꯁꯥꯗꯤ ꯂꯣꯏꯔꯦ ꯁꯤꯔꯦꯗ
ꯅꯣꯏ ꯅꯣꯏꯔꯣꯝꯗ ꯈꯔ ꯐꯔꯝꯒꯅꯤ
ꯈꯪꯗꯦ ꯍꯣꯏ ꯅꯪꯉꯣꯟꯗꯩ ꯍꯦꯟꯅꯗꯤ ꯐꯩꯌꯦꯕꯨ ꯑꯁ ꯉꯝꯗꯦ ꯁꯥꯃꯟꯗꯅ ꯀꯣꯛ ꯉꯥꯎꯋꯦ
ꯅꯣꯏ ꯅꯣꯏ ꯅꯣꯏ ꯅꯣꯏ ꯔꯣꯝꯗ ꯁꯥꯏ ꯉꯝꯗꯦ ꯍꯥꯏꯔꯗꯤ ꯑꯩꯈꯣꯏ ꯑꯣꯏꯔꯗꯤ
ꯑꯥꯢ ꯅꯈꯣꯏꯔꯣꯝꯗꯗꯤ ꯑꯩ ꯁꯨꯛ ꯉꯝ ꯉꯝꯃꯣꯏ
ꯎꯝ
ꯅꯨꯡꯗꯥꯡ ꯇꯨꯝꯗꯕꯒꯤ ꯑ ꯀꯣꯛ ꯀꯣꯛ ꯉꯥꯎꯕꯗꯣ ꯍꯧꯔꯦ ꯑꯗꯨꯃꯥꯏ ꯇꯧꯋꯦꯀꯣ ꯇꯨꯝꯗ꯭ꯔꯗꯤ
ꯍꯣꯏ ꯀꯣꯛ ꯆꯤꯛꯑꯒ ꯇꯧꯕꯗꯣ
ꯑꯗꯣ ꯍꯧꯖꯤꯛꯁꯨ ꯑꯩ ꯇꯨꯝꯕꯗꯤ ꯑꯗꯨꯨꯝ ꯇꯨꯝꯈ꯭ꯔꯅꯤꯕꯀꯣ ꯑꯗꯣ ꯍꯧꯖꯤꯛꯁꯨ ꯌꯥꯝ ꯁꯥꯢꯌꯦꯅ
ꯍꯣꯏ ꯑꯦ ꯐꯖꯅ ꯁꯥꯏꯌꯦ ꯅꯨꯡꯊꯤꯟꯗ ꯇꯨꯝꯒꯨꯅꯨꯍꯦ ꯐꯥꯕ ꯅꯠꯇꯦ
ꯑꯗꯨꯒ ꯃꯪꯂꯥꯛꯅꯒꯦꯔꯥ ꯍꯥꯏꯅ ꯑꯃꯨꯛ ꯀꯤꯕ ꯑꯩ ꯑꯗꯨꯃꯥꯏ ꯇꯧꯋꯦ ꯍꯥꯏꯗ꯭ꯔꯣ ꯍꯣꯏ ꯍꯧꯖꯤꯛ ꯅꯨꯡꯗꯥꯡꯗ ꯑꯣꯏꯅ ꯑꯗꯨꯝ ꯇꯨ ꯍꯥꯏꯕꯗꯤ ꯃꯪꯂꯥꯛꯅꯩꯌꯦꯕ ꯍꯦꯛꯇ ꯍꯣꯔꯦꯟꯁꯨ ꯇꯨꯝꯕ ꯌꯥꯔꯣꯏ ꯍꯥꯏꯌꯦ ꯏꯆꯦꯅ
ꯀꯩꯌꯥꯃꯨꯛ ꯁꯥꯕ꯭ꯔꯣꯅꯦ
ꯈꯪꯗꯦ ꯑ ꯑꯩ ꯌꯦꯡꯉꯨꯅꯦ ꯄꯨꯡ ꯑꯍꯨꯝꯗ ꯇꯨꯝꯃꯒ ꯄꯨꯡ ꯇꯔꯨꯛꯇ ꯍꯧꯒꯠꯄꯁꯦ ꯀꯃꯥꯏ ꯇꯧꯔꯝꯒꯅꯤ ꯈꯜꯂꯣ ꯑꯩ ꯄꯨꯡ ꯑꯍꯨꯝꯈꯛ ꯇꯨꯝꯃꯤꯅꯦ ꯏꯅꯔꯖꯤ ꯍꯥꯏꯕꯗꯤ ꯋꯥꯉꯥ ꯂꯩꯔꯁꯨ ꯍꯛꯆꯥꯡ ꯌꯥꯝ ꯋꯥꯔꯦꯕ ꯑꯗꯨꯒꯤ
ꯋꯥꯕꯅꯦ ꯑꯁ ꯑꯩꯁꯨ ꯑꯗꯨꯝ ꯃꯥꯏ ꯃꯌꯥꯝ ꯇꯧꯒ꯭ꯔꯕꯅꯦ ꯑꯗꯨꯒꯤ ꯐꯖꯟꯅꯁꯨ ꯇꯨꯝꯗꯦ ꯅꯨꯡ ꯅꯨꯡ ꯅꯨꯡꯊꯤꯟꯗꯁꯨ ꯀꯣ ꯁꯥꯕꯅꯤꯅ ꯇꯨꯝꯕ ꯌꯥ ꯑꯗꯩ ꯅꯨꯡꯗꯥꯡꯁꯨ ꯁꯥꯕꯅꯤꯅ ꯇꯨꯝꯕ ꯌꯥꯗꯦꯕ ꯑꯗꯨꯒꯤ ꯑꯅꯤꯃꯛꯇꯁꯨ ꯂꯣꯏ ꯁꯥꯏꯌꯦꯕ
ꯑꯁꯦꯡꯕ ꯅꯪꯒꯤꯕꯨꯗꯤ ꯐꯕ ꯐꯥꯏꯌꯦ ꯀꯨꯜꯂꯥꯔ ꯂꯩꯌꯦ ꯑꯩꯈꯣꯏꯗꯤ
ꯑꯦ ꯁꯤ ꯀꯨꯂꯔꯒ ꯆꯥꯟꯅꯗꯦ ꯏꯪꯗꯤ ꯅꯦ ꯑꯁ ꯉꯔꯥꯡꯗꯣ ꯁ꯭ꯀꯨꯜ ꯊꯝꯗꯕꯤꯗ ꯇꯧꯕꯅꯤꯅ ꯍꯦꯦ ꯀꯌꯥꯃꯨꯛꯁꯨ ꯋꯥꯕ꯭ꯔꯥ ꯑꯩꯗꯤ ꯈꯪꯗꯦꯅꯦ ꯑꯌꯨꯛ ꯍꯧꯒꯠꯂꯒ ꯎꯔꯤꯅꯦ
ꯎꯝ ꯑꯗꯨꯅꯦ ꯑꯩꯁꯨꯅꯦ
ꯎꯝ ꯃꯤ ꯈꯔ ꯃꯤ ꯑꯃꯒ ꯂꯩꯃꯤꯟꯅꯔꯗꯤ ꯈꯔ ꯅꯨꯡꯉꯥꯏꯗꯧꯕꯀꯣ ꯕꯣꯔꯤꯡ ꯑꯣꯏꯌꯦꯕ ꯁꯥꯕꯒꯤꯁꯨ ꯁꯥꯔꯦ ꯃꯤ ꯑꯃꯒ ꯂꯩꯔꯗꯤ ꯋꯥꯔꯤ ꯇꯧꯅꯤꯉꯥꯏ ꯑꯗꯨꯝ ꯇꯧꯅꯤꯡꯉꯥꯏ ꯇꯧꯔꯗꯤ ꯍꯣꯏ ꯀꯥꯎꯕ ꯍꯥꯏꯕ ꯂꯩꯗꯅ
ꯎꯝ ꯑꯆꯥꯄꯣꯠꯁꯨ ꯆꯥꯎ ꯍꯥꯏꯅ ꯑꯆꯥꯄꯣꯠꯁꯨ ꯂꯩꯌꯦꯕꯀꯣ ꯁꯥꯕꯒꯤ ꯑꯆꯥꯄꯣꯠꯀ ꯆꯥꯅꯤꯡꯗ꯭ꯔꯦꯗ ꯀꯔꯤꯔꯣ
ꯢꯁ ꯁꯥꯕꯒꯤ ꯆꯥꯛꯁꯨ ꯌꯦꯟꯖꯥꯡꯁꯨ ꯍꯥꯎꯗꯦꯗꯣ ꯑꯗꯨꯒꯤ ꯑꯩꯗꯤ ꯆꯥꯛ ꯔꯦꯟꯁꯥꯡꯒ ꯊꯣꯡꯗꯦꯗ
ꯃꯦꯒꯤꯒꯨꯝꯕ ꯋꯥꯢꯋꯥꯏꯒꯨꯝꯕ ꯊꯣꯡꯉꯒ ꯆꯥꯔ ꯂꯩꯈ꯭ꯔꯕꯅꯦ ꯑꯩꯗꯤ
ꯎꯝ ꯑꯁꯦꯡꯕ ꯑꯗꯨꯃꯥꯏꯅ ꯇꯧꯗ꯭ꯔꯗꯤꯀꯣ
ꯍꯣꯏ ꯀꯩꯃꯨꯛꯁꯨ ꯁꯥꯕ꯭ꯔꯥ ꯑꯗꯨꯒꯨꯝꯕꯁꯨ ꯍꯥꯎꯗ꯭ꯔꯤꯅꯦ ꯆꯥꯅꯤꯡꯕ ꯐꯥꯎꯗꯦꯅꯦ ꯃꯣꯏꯁꯦ
ꯑꯩꯈꯣꯏꯁꯨ ꯇꯨꯝꯗꯕꯒꯤꯅꯦ ꯚꯥꯏ
ꯈꯪꯗꯦꯗ ꯁꯥ ꯁꯥꯔꯛꯄ ꯀꯥꯟꯗ ꯆꯥꯛ ꯌꯦꯟꯁꯥꯡꯁꯨ ꯍꯥꯎꯇꯕꯤ ꯂꯩꯗꯅ ꯑꯗꯨꯃꯥꯢꯁꯨ ꯑꯣꯏꯕ꯭ꯔꯥ ꯈꯟꯕ ꯑꯁ ꯁꯥꯕꯅꯤꯅꯀꯣ ꯒ꯭ꯌꯥꯟ ꯃꯦꯟ ꯇꯥꯗꯦꯗ
ꯑꯁꯦꯡꯕ ꯑꯁ ꯑꯩꯗꯤ ꯀꯣꯛ ꯀꯣꯛ ꯉꯥꯎꯕꯥꯎꯑꯣ ꯀꯔꯤ ꯇꯧꯕꯑꯣ ꯒ꯭ꯌꯥꯟ ꯇꯥꯗꯦ
ꯑꯩꯗꯤꯀꯣ ꯏꯪ ꯁꯥꯃꯟꯕꯒꯤ ꯐꯤꯗꯣ ꯆꯣꯠꯂꯒ ꯑ ꯆꯣꯠꯍꯜꯂꯒ ꯌꯥꯜꯂꯒ ꯇꯧꯕꯗꯣ
ꯍꯣꯏ
ꯀꯣꯛ ꯆꯤꯛꯄꯅꯥ ꯀꯣꯛ ꯆꯤꯛꯄꯅꯥ ꯀꯣꯛ ꯆꯤꯛꯄꯅꯥ ꯑꯗꯨꯃꯥꯢꯅ ꯇꯧꯕꯗꯣ ꯀꯣꯛꯆꯤꯛꯃꯟꯕꯒꯤ ꯇꯧꯗ꯭ꯔꯦ ꯍꯟꯗꯥꯛ
ꯀꯣꯛ ꯀꯃꯥꯏꯅ ꯇꯧꯕ꯭ꯔꯣ ꯍꯥꯏꯌꯣ
ꯐꯤꯗꯣ ꯆꯣꯠꯍꯥꯜꯂꯦꯗꯅ ꯗꯥꯢꯔꯦꯛ ꯀꯤꯟꯅ ꯌꯥꯟꯕ ꯑꯗꯨꯃꯥꯏꯅ ꯇꯥꯖ ꯇꯧꯍꯟꯕ ꯑꯗꯨꯃꯥꯏꯅ ꯇꯧꯋꯦ ꯐꯦꯟ ꯃꯈꯥꯗ ꯂꯩꯔꯗꯤ ꯏꯪꯉꯦꯕ ꯑꯗꯨꯗꯣ ꯆꯣꯠꯄꯅꯤꯅꯀꯣ ꯐꯦꯟꯗꯣ ꯑꯃꯨꯛ ꯅꯨꯡꯁꯤꯠ ꯂꯥꯛꯑꯗꯤ ꯏꯪꯉꯦꯕ ꯂꯩꯕꯗꯤ ꯌꯥꯝ ꯅꯨꯡꯉꯥꯏꯌꯦ ꯏꯪ ꯏꯪ ꯂꯥꯎꯔꯒ
ꯎꯝ ꯑꯩ ꯅꯍꯥꯟ ꯄꯨꯛ ꯅꯥꯢꯌꯦ ꯍꯥꯏꯅ ꯑꯥꯢꯁ ꯑꯩꯒꯤ ꯄꯨꯛꯇ ꯊꯥꯕ ꯀꯥꯟꯗ ꯑꯗꯨꯗꯒꯤ ꯑꯩ ꯅꯥꯔꯤꯗꯨ ꯈꯪꯗ꯭ꯔꯣ ꯑꯩꯅ ꯍꯤꯗꯥꯛ ꯆꯥꯗꯕꯤꯗ ꯍꯤꯗꯥꯛꯇꯤ ꯆꯥꯗꯦꯕꯀꯣ ꯍꯤꯗꯥꯛ ꯆꯥꯗꯕꯤꯗ ꯐꯍꯜꯂꯤꯅꯦ ꯍꯥꯏꯗꯤ ꯍꯤꯗꯥꯛ ꯆꯥꯅꯤꯡꯗꯦꯕ
ꯍꯣꯏꯗ
ꯍꯤꯗꯥꯛꯇꯣ ꯑꯃꯛꯔꯛ ꯆꯥꯈ꯭ꯔꯗꯤ ꯂꯣꯏꯔꯦ
ꯑꯠꯁ ꯍꯤꯗꯥꯛꯁꯨ ꯀꯥꯞ ꯅꯔ‌ꯦꯅ‌ꯦ ꯍꯤꯗꯥꯛ ꯄꯪꯆꯥ ꯆꯥꯕ ꯌꯗꯔ‌ꯦꯅ‌ꯦ
ꯍꫭꯏ
ꯑꯩꯈꯣꯏꯗꯤ ꯐꯝ ꯐꯝꯃꯒ ꯂꯩꯕꯅꯤꯅ
ꯑꯁ ꯉꯔꯥꯡꯗꯣ ꯗꯥꯟꯁ ꯇꯧꯕ ꯖꯨꯝꯕꯥ ꯆꫭꯡꯕ ꯇꯧꯁꯦ ꯍꯥꯏꯅ ꯑꯩꯅ ꯁꯦ ꯑꯩꯈꯣꯏꯅꯤ ꯇꯧꯔꯦ ꯍ‌ꯦ ꯍꯦꯛ ꯍꯧꯔꯒ ꯃꯩꯁꯨ ꯃꯨꯠꯈꯤꯕ
ꯎꯝ
ꯁꯤꯗꯗꯤ ꯑꯩ ꯃꯥꯗꯤ ꯈꯔꯕꯨ ꯃꯥꯗꯤ ꯈꯔꯕꯨ ꯏꯅꯔꯖꯤ ꯂꯩꯔꯤ ꯑꯩꯗꯤ ꯆꯣꯡꯕ ꯁꯨꯡꯉꯝ ꯉꯝꯗ‌‌ꯦ
ꯑꯥ
ꯑꯩꯗꯤ ꯃꯉꯣꯟꯗ ꯍꯦꯟꯅ ꯁꯣꯜꯂꯦꯗ ꯃꯥ ꯑ ꯏꯆꯦꯁꯨ ꯅꯣꯏ ꯈꯠꯂꯦ ꯏꯆꯦ ꯃꯥꯗꯤ ꯅꯣꯏꯗꯤ ꯅꯣꯏꯅꯤꯡꯉꯦꯕꯀꯣ ꯑ ꯃꯥꯅ ꯃꯄꯣꯛꯇꯣ ꯈꯔ ꯀꯥꯅꯤꯡꯔꯛꯄ
ꯑꯁ ꯑꯩꯗꯤ ꯌꯥꯝ ꯂꯣꯏꯈ꯭ꯔꯕꯅꯦꯀꯣ ꯅꯪ ꯈꯪꯗꯕꯅꯦ
ꯑꯁ ꯈ꯭ꯔꯤꯁꯃꯥꯁꯀ ꯆꯠꯀꯗꯧꯕꯒꯤ ꯋꯥꯔꯤꯁꯤꯗꯤ ꯅꯨꯡꯉꯥꯏꯔꯦꯍꯦ ꯑꯦ
ꯃꯥ ꯆꯠꯀꯅꯤ ꯍꯥꯏꯕ꯭ꯔꯥ
ꯃꯥ ꯌꯥꯔꯗꯤ ꯈꯪꯗꯦ ꯃꯥ ꯂꯨꯍꯣꯡꯕꯒꯤꯗꯣ ꯈꯟꯗ
ꯑꯣ
ꯑꯩ ꯇꯨꯝꯗꯤ ꯌꯥꯝ ꯇꯨꯝꯅꯤꯡꯉꯦꯕ ꯑꯩ ꯃꯤꯠꯁꯦ ꯄꯥꯡꯕ ꯉꯝꯗ꯭ꯔꯦ
ꯍꯧꯖꯤꯛꯁꯨ
ꯍꯧꯖꯤꯛ ꯑꯩ ꯅꯪꯉꯣꯟꯗ ꯎꯨꯏꯔꯒ ꯐꯣꯟ ꯇꯧꯔꯤꯅꯦ ꯍꯧꯖꯤꯛ
ꯍꯥꯏꯕꯗꯤ ꯇꯨꯝꯕꯗꯤ ꯌꯥꯝ ꯀꯤꯖꯩꯌꯦꯕ
ꯇꯨꯝꯒꯅꯨꯍꯦ ꯁꯥꯕꯅꯤꯅ ꯍꯣꯔꯦꯟ ꯈꯔ ꯏꯪꯉꯥ ꯀꯥꯟꯗ ꯇꯨꯝ
ꯍꯣꯏ
ꯇꯜꯂ‌ꯦꯕꯀꫭ
ꯍꯣꯏꯅꯦ ꯏꯁꯤꯡꯁꯨ ꯏꯪꯗ꯭ꯔꯦꯅꯦ ꯀꯌꯥꯃꯨꯛ ꯁꯥꯕꯔꯥ ꯈꯪꯗ‌ꯦ
ꯑꯩꯈꯣꯏꯒꯤ ꯅꯣꯏꯒꯤ ꯏꯁꯤꯡꯗꯤ ꯀꯥꯏꯗꯒꯤ ꯂꯧꯕ꯭ꯔꯣ
ꯈꯪꯗꯦ ꯑꯗꯨꯝ ꯃꯣꯏ ꯇꯨꯂꯨ ꯄꯥꯜꯂꯝꯃꯦ ꯑꯗꯨꯗꯒꯤ ꯆꯤꯡꯉꯒ ꯃꯣꯏ ꯒꯣꯔꯃꯦꯟ ꯁꯄ꯭ꯂꯥꯏ ꯄꯤꯕ ꯃꯥꯜꯂꯦ
ꯑꯣ ꯑꯩꯈꯣꯏꯗꯤ ꯀꯩꯅꯣ ꯂꯩꯌꯦꯕ ꯎꯝ ꯑꯥ ꯂꯩꯕꯥꯛ ꯃꯈꯥꯗꯒꯤ ꯀꯩꯅꯣ ꯇꯧꯕꯗꯣ ꯈꯪꯕ꯭ꯔꯥ
ꯑꯥ
ꯑꯗꯨ ꯇꯧꯔꯒ ꯇꯨꯔꯦꯟ ꯃꯅꯥꯛꯇ ꯊꯥꯏꯅ ꯇꯧꯔꯝꯕꯗꯣ
ꯍꯥ ꯑꯩ ꯀꯩꯅꯣꯝꯗꯣ
ꯀꯔꯤ
ꯑꯃ ꯊꯥꯈꯤꯕꯅꯤꯀꯣ ꯑꯩꯈꯣꯏꯆꯦꯒꯤ ꯅꯪ ꯅꯝꯕꯔꯗꯨꯣ ꯐꯪꯈ꯭ꯔꯕ
ꯑꯩ ꯍꯣꯔꯦꯟ ꯍꯥꯏꯒꯦ ꯚꯥꯏ
ꯑꯥ ꯃꯥꯒꯤꯗ ꯃꯥꯒꯤꯗꯣ ꯑꯩꯅ ꯉꯔꯥꯡ ꯊꯥꯔꯛꯄꯗꯣ ꯁꯦꯔꯥꯟ ꯇꯨꯔꯥꯟꯅ
ꯍꫭꯏ
ꯑꯗ ꯃꯣꯏꯅ ꯂ ꯄꯨꯂꯞ ꯊꯥꯡꯈ꯭ꯔꯕꯅꯦ ꯃꯥ ꯌꯥꯎꯗꯕꯤꯗ
ꯌꯥꯏ ꯌꯥꯏ ꯑꯩꯒꯤꯗꯃꯛꯇ ꯀꯅꯥꯅꯣ ꯃꯇꯨꯡ ꯄꯤꯕ ꯃꯤ ꯂꯩꯔꯗꯤ ꯐꯗꯣꯏꯅꯤ
ꯏꯁ ꯑꯦ ꯀꯩꯅꯣ ꯁꯥꯕ꯭ꯔꯥ ꯑꯩꯁꯦ ꯀꯩꯗꯧꯁꯤꯔꯥ ꯈꯪꯗꯦꯅꯦ ꯍꯧꯖꯤꯛ ꯆꯥꯛꯁꯨ ꯂꯥꯝꯃꯛꯇꯦ ꯊꯣꯡꯁꯨ ꯊꯣꯡꯅꯤꯡꯗꯦ ꯁꯥꯕꯅꯤꯅ ꯆꯥꯛ ꯍꯤꯟꯁꯥꯡ ꯊꯣꯡꯕ ꯑꯕꯨ ꯃꯅꯨꯡꯗ ꯀꯩꯒꯤꯅꯣ ꯊꯣꯛꯂꯛꯄꯒꯤ ꯁꯥꯏꯕ
ꯍꯣꯏ ꯍꯣꯏ ꯑꯗꯨꯅꯤ ꯑꯗꯣ ꯑꯩꯈꯣꯏꯅꯤꯁꯨ ꯅꯨꯡꯊꯤꯟꯗ ꯆꯥꯏ ꯉꯗꯁꯨ ꯌꯥꯝ ꯋꯥꯏ ꯑꯩꯗꯤ ꯇꯨꯝꯅꯤꯡꯕꯅ ꯑꯁꯦꯡꯕ ꯃꯤꯠ ꯄꯥꯡꯕ ꯉꯝꯗ꯭ꯔꯦ ꯍꯧꯖꯤꯛ ꯋꯥꯔꯦ ꯏꯆꯦꯁꯨ ꯌꯥꯝ ꯋꯥꯔꯝꯃꯅꯤ ꯍꯥꯏꯕꯗꯤ ꯃꯥ ꯑꯃꯨꯛꯀ ꯐꯖꯅ ꯇꯨꯝꯗꯦꯅ ꯇꯥꯕ꯭ꯔꯣ ꯐꯖꯅ ꯇꯨꯝꯗꯦꯅ ꯐꯖꯅ ꯇꯨꯝꯗ꯭ꯔꯒ ꯑꯃꯨꯛꯀ ꯊꯕꯛ ꯆꯠꯄꯅꯤꯅꯀꯣ
ꯎꯝ
ꯅꯠꯇ꯭ꯔꯣ ꯑꯗꯨꯗꯤ ꯋꯥꯅꯦꯕ ꯐꯖꯅꯁꯨ ꯇꯨꯝꯗꯦ ꯊꯕꯛꯁꯨ ꯇꯧꯔꯦ ꯑꯗꯨꯗꯤ
ꯎꯝ ꯑꯩ ꯀꯩꯃꯨꯛꯁꯨ ꯁꯥꯕ꯭ꯔꯥ
ꯏꯃꯥ ꯑꯩꯈꯣꯏꯒꯤ ꯄꯨꯟꯁꯤꯁꯦ ꯋꯥꯏꯑꯦꯀꯣ
ꯅꯣꯡ ꯆꯨꯅꯤ ꯍꯥꯏꯒ ꯅꯣꯡ ꯆꯨꯗꯅꯦ
ꯍꯣꯏ ꯅꯣꯡ ꯆꯨꯅꯤꯡꯉꯥꯏꯗꯤ ꯀꯩꯅꯣ ꯀꯩꯅꯣ ꯌꯥꯝ ꯂꯥꯛꯈꯔꯄꯥꯅꯦ
ꯈꯪꯗꯦ ꯑꯩꯈꯣꯏꯗꯤ ꯁꯥꯏꯟ ꯐꯥꯎ ꯂꯩꯇꯦ
ꯑꯩꯁꯨ ꯅꯣꯡ ꯆꯨꯔꯗꯤ ꯐꯅꯤ ꯍꯥꯏꯅ ꯈꯟꯕꯅꯦ
ꯅꯣꯏꯗꯤ ꯈꯥ ꯐꯥꯔꯝꯅꯤ
ꯀꯥꯡ ꯇꯥꯟꯊꯣꯛꯅꯤꯡꯉꯥꯏ ꯀꯩꯅꯣꯝꯃ ꯂꯩꯔꯒꯗꯤ ꯍꯥꯏꯕꯅꯦ ꯀꯥꯡꯈꯟꯗꯣ ꯊꯥꯔꯒ ꯇꯨꯝꯕꯒꯤ ꯐꯦꯟ ꯆꯪꯗꯕꯒꯤ ꯑꯩ ꯉꯔꯥꯡꯗꯤꯀꯣ ꯑꯁꯦꯡꯕ ꯅꯨꯡꯗꯥꯡꯗꯤ ꯀꯞꯅꯤꯡꯕ ꯐꯥꯎꯔꯕꯅꯦ ꯋꯥꯃꯟꯗꯅ ꯑꯁꯦꯡꯕ ꯅꯣꯏꯁꯨ ꯑꯥꯗꯥ
ꯑꯩꯗꯤ ꯅꯥꯍꯟꯅꯦ ꯌꯥꯝ ꯋꯥꯕꯒꯤꯀꯣ
ꯑꯣ
ꯏꯔꯨꯔꯦ ꯏꯔꯨꯔꯒ ꯕꯥꯠꯔꯨꯝꯗ ꯇꯨꯝꯒ ꯂꯩꯈ꯭ꯔꯕꯅꯦ ꯑꯩꯁꯦ ꯋꯥꯃꯟꯕꯒꯤ ꯐꯖꯅ ꯇꯨꯝꯍꯧꯇꯗ꯭ꯔꯦꯕ ꯁꯥꯕꯒꯤ ꯐꯖꯅ ꯇꯨꯝꯗ꯭ꯔꯦ ꯅꯣꯡꯃ ꯇꯨ ꯊ꯭ꯔꯤ ꯗꯦꯖ ꯑꯗꯨꯃꯥꯏꯅ ꯑꯣꯏꯈ꯭ꯔꯦ ꯑꯗꯣ ꯅꯍꯥꯟꯗꯣ ꯐꯣꯔꯇꯤ ꯐꯣꯔ ꯌꯧ ꯃꯇꯝꯗꯨꯅꯦ
ꯑꯣ
ꯀꯌꯥꯃꯨꯛꯁꯨ ꯋꯥꯕ꯭ꯔꯥ ꯇꯨꯝꯕ ꯌꯥꯗꯕꯒꯤ ꯏꯁꯤꯡꯗꯣ ꯑꯗꯨ ꯂꯣꯏꯅꯃꯛ ꯍꯩꯊꯔꯒ ꯑꯩꯅ ꯋꯥꯃꯟꯕꯒꯤ ꯇꯨꯝꯁꯨ ꯇꯨꯝꯅꯤꯡꯉꯦ ꯐꯝꯃꯒ ꯎꯏꯔꯒ ꯂꯩꯈ꯭ꯔꯕꯅꯦ ꯖꯨꯝꯃꯦꯗ ꯀꯌꯥꯃꯨꯛꯁꯨ ꯋꯥꯕ꯭ꯔꯥ ꯑꯗꯨ ꯃꯇꯝꯗ ꯀꯨꯔꯁꯨ ꯏꯪꯗ꯭ꯔꯦꯕ ꯑꯗꯨ ꯃꯇꯝꯗꯣ ꯀꯌꯥꯃꯨꯁꯨ ꯁꯥꯕ ꯈꯪꯗꯦ
ꯎꯝ ꯇꯜꯂꯦ ꯇꯜꯂꯦ
ꯀꯥꯁꯨ ꯀꯣ ꯀꯩꯅꯣꯝ ꯂꯩꯇꯕꯒꯤ ꯕꯦꯟꯇꯤꯂꯦꯁꯟ ꯂꯩꯇꯕꯒꯤ ꯌꯥꯝ ꯋꯥꯏꯑꯦꯕꯀꯣ ꯋꯤꯟꯗꯣꯁꯨ ꯂꯩꯇꯦ ꯑꯗꯨ ꯑꯣꯏꯕꯒꯤ ꯊꯣꯡꯗꯪ ꯂꯩꯕꯒꯤꯀꯣ
ꯑꯗꯨꯒꯤꯅꯦ ꯑꯩꯈꯣꯏꯅ ꯑꯈꯣꯏꯁꯨ ꯋꯤꯟꯗꯣꯗꯤ ꯂꯩꯌꯦꯕꯀꯣ ꯚꯦꯟꯇꯤꯂꯦꯁꯟ ꯑꯗꯨꯝ ꯃꯆꯥ ꯃꯆꯥꯁꯨ ꯑꯗꯨꯝ ꯂꯣꯏꯅ ꯊꯝꯃꯦꯕ ꯑꯗꯨꯕꯨ ꯑꯥ ꯑꯗꯨ ꯂꯣꯏꯅ ꯊꯤꯡꯉꯦꯕ ꯀꯥꯡ ꯌꯥꯝꯃꯟꯗꯅ ꯀꯥꯡ ꯆꯠꯅꯤꯡꯉꯥ
ꯑꯣ
ꯍꯥꯏꯕꯗꯤ ꯑꯗꯨ ꯍꯥꯡꯗꯣꯛꯑꯗꯤ ꯀꯥꯡꯗꯣ ꯄꯪꯄꯥꯏꯗ ꯄꯥꯏꯔꯛꯑꯦꯕꯀꯣ
ꯃꯈꯥ ꯑꯣꯏꯕ꯭ꯔꯥ ꯃꯊꯛ ꯑꯣꯏꯕ꯭ꯔꯥ ꯅꯣꯏ ꯂꯩꯔꯤꯕꯁꯤ
ꯃꯈꯥꯅꯦ ꯃꯈꯥꯅꯦ
꯭ꯒ꯭ꯔꯥꯎꯟ ꯐ꯭ꯂꯣꯔ
ꯍꯣꯏ
ꯒ꯭ꯔꯥꯎꯟ ꯐ꯭ꯂꯣꯔꯗ ꯂꯩꯔꯒ ꯑꯗꯨꯃꯥꯏꯅ ꯀꯌꯥꯃꯨꯛꯁꯨ ꯋꯥꯕ꯭ꯔꯥ ꯇꯧꯔ ꯂꯩꯔꯤꯗꯤ ꯃꯊꯛ ꯂꯩꯔꯗꯤ ꯂꯣꯏꯔꯦꯅꯦꯍꯦ
ꯍꯣꯏ ꯑꯁꯤ ꯅꯪ ꯃꯊꯛꯅꯤꯀꯣ
ꯑꯁ ꯑꯩ ꯊꯥꯔꯠ ꯐ꯭ꯂꯣꯔꯅꯤꯅꯦ ꯑꯗꯨ ꯑꯣꯏꯕꯒꯤꯅꯦ ꯑꯩ ꯁꯥꯔꯒ ꯂꯩꯁꯦ
ꯚꯥꯏ ꯅꯪ ꯑꯣꯏꯔꯗꯤ ꯑꯩꯗꯤ ꯂꯩꯕ ꯉꯝꯃꯣꯏ ꯍꯩꯔꯔꯣꯏ ꯑꯩ ꯑꯁꯤꯗ
ꯃꯈꯥ ꯃꯈꯥ ꯑꯣꯏꯔꯁꯨ ꯈꯔ ꯁꯥꯏꯕꯀꯣ ꯍꯟꯗꯛꯇꯤ ꯈꯔ ꯁꯥꯔꯛꯈ꯭ꯔꯕꯅꯦꯕꯀꯣ ꯑꯗꯨꯅ ꯅꯍꯥꯟꯗꯣ ꯈꯤꯇꯪ ꯅꯣꯡ ꯆꯨꯨꯔꯛꯄꯒꯤ ꯁꯥꯗ꯭ꯔꯦ ꯍꯥꯏꯔꯒ ꯂꯩꯕꯅꯦ ꯍꯟꯗꯛ ꯈꯔ ꯁꯥꯔꯛ ꯈ꯭ꯔꯦ ꯑꯃꯨꯛ
ꯑꯗꯨꯅꯦ ꯅꯪ ꯃꯊꯛ ꯑꯩꯅ ꯃꯈꯥ ꯂꯩꯕ ꯐꯥꯎ ꯑꯗꯨꯁꯨ ꯑꯗꯨ ꯑꯩꯈꯣꯏꯅ ꯂꯩꯕ ꯑꯗꯨꯁꯨ ꯀꯩꯅꯣ ꯑ ꯄ ꯎ ꯄꯥꯝꯕꯤꯒ ꯌꯥꯝ ꯍꯧꯗ꯭ꯔꯣ
ꯎꯝ
ꯑꯗꯨꯐꯥꯎ ꯑꯩꯅ ꯂꯩꯕ ꯉꯝꯗꯕꯀꯥꯟꯗ ꯅꯪꯒꯤꯗꯨꯗꯤ ꯑꯩ ꯁꯨ ꯉꯝ ꯉꯝꯃꯔꯣꯏ ꯑꯁꯦꯡꯕ ꯑꯩ ꯋꯥꯔꯒ ꯑꯩ ꯁꯣꯔ ꯑꯁꯦꯡꯕ ꯀꯞꯇꯤ ꯀꯞꯅꯤꯡꯕ ꯐꯥꯎꯔꯝꯃꯅꯤꯀꯣ
ꯑ ꯀꯦꯃꯨꯁꯨ ꯋꯥꯕ꯭ꯔꯥ ꯈꯪꯅꯤꯅ ꯑꯩ ꯅꯨꯡꯗꯥꯡ ꯇꯥꯔꯅꯤ ꯑꯁꯤ ꯀꯨꯂꯔꯒꯤꯌꯣ ꯀꯩꯅꯣꯝ ꯃꯣꯏꯁ ꯑꯣꯏꯕꯅꯤꯅꯀꯣ ꯑꯁꯤ ꯋꯤꯟꯁꯨ
ꯎꯝ ꯎꯝ
ꯑꯃꯒꯤ ꯅꯨꯡꯁꯤꯠꯁꯨꯅ ꯃꯣꯏꯁ ꯑꯣꯏꯕꯅꯤꯅ ꯎꯝ ꯀꯀꯥꯗꯣ ꯍꯨꯝ ꯍꯨꯝꯂꯒ ꯂꯩꯕꯗꯣ ꯃꯅꯝ ꯑꯃ ꯂꯩꯕꯅꯦꯕ
ꯑꯣ ꯑꯣ
ꯑꯗꯨ ꯃꯅꯝꯁꯨ ꯊꯣꯛꯇ꯭ꯔꯦ ꯑꯗꯨꯒ ꯀꯩꯅꯣꯝ ꯑꯣꯏꯕꯒꯤ ꯎꯐꯨꯜ ꯂꯩꯕꯒꯤꯀꯣ ꯎꯐꯨꯜ ꯃꯅꯝꯁꯨ ꯌꯥꯝ ꯅꯝꯃꯦꯕꯀꯣ
ꯑꯣ